ꯍꯂꯣꯟ ꯃꯨꯡ ꯅꯨꯡꯉꯥꯏꯔꯤꯕ꯭ꯔꯣ ꯏꯇꯥꯎ
ꯅꯨꯡꯉꯥꯏꯔꯤ ꯀꯃꯥꯏ ꯇꯧꯔꯤꯒꯦ ꯅꯪꯗꯤ
ꯅꯥꯗꯅ ꯍꯥ ꯅꯥꯗꯅ ꯆꯥꯕ ꯊꯛꯄ ꯌꯥꯗꯗꯅ ꯇꯧꯔꯤꯌꯦ ꯁꯤꯗ
ꯑꯁ ꯈꯪꯗ꯭ꯔꯦꯗ ꯇꯧꯔꯤꯁꯤꯀꯣ
ꯅꯣꯡ ꯑꯗꯨꯝ ꯆꯨ ꯂꯩꯔꯦ ꯁ꯭ꯋꯥꯏꯖꯤꯗꯨꯒꯤ ꯈꯔ ꯈꯔ ꯅꯨꯡꯁꯥ ꯊꯣꯛꯄ ꯍꯧꯔꯛꯄꯒꯤ ꯅꯔꯗꯈꯥꯏꯅꯤꯀꯣ
ꯍꯣꯏ ꯃꯐꯝ ꯃꯐꯝ ꯍꯥꯏꯗꯅꯤ ꯑꯩꯈꯣꯏ ꯃꯐꯝꯗꯅ ꯅꯨꯡꯁꯥ ꯑꯗꯨꯝ ꯁꯥꯔꯒ ꯂꯩꯔꯦ
ꯎꯝ ꯅꯣꯡ ꯆꯨꯏꯅ ꯄꯥꯎ ꯇꯥꯏꯅ ꯀꯃꯥꯏꯅ ꯇꯧꯕꯅꯣ ꯑꯗꯨꯅ ꯅꯣꯏ ꯅꯣꯏꯒꯤ ꯖꯒꯥꯗ ꯆꯨꯗꯕ꯭ꯔꯣ
ꯆꯨꯗꯦꯗ ꯑꯩꯈꯣꯏ ꯖꯒꯥ ꯆꯨꯗꯦ ꯂꯧꯒ ꯂꯣꯏ ꯀꯪꯇꯥꯥꯔꯦ ꯂꯧꯒ ꯎꯕ ꯐꯪꯗ꯭ꯔꯦ
ꯅꯪꯗꯤ ꯈꯨꯜꯗ ꯂꯥꯛꯄ꯭ꯔꯣ
ꯍꯣꯏ ꯈꯨꯜꯗ ꯂꯩ
ꯎꯝ ꯊꯕꯛ ꯌꯥꯝ ꯀꯟꯂꯤꯅꯥ ꯀꯔꯝ ꯀꯥꯟꯗ ꯑꯃꯨꯛ ꯍꯟꯗꯣꯏꯕ
ꯑꯩ ꯃꯄꯥꯟ ꯂꯝꯗ ꯑ ꯆꯠꯄ ꯌꯥꯏꯌꯦ
ꯎꯝ ꯀꯔꯝꯕ ꯊꯥꯗ ꯃꯊꯪ ꯊ ꯎꯝ ꯑꯁꯦꯡꯕꯒꯤꯔꯣ ꯑꯗꯨꯕꯣ ꯑꯩ ꯊꯥꯖꯗꯕ
ꯑꯁꯦꯡꯕꯩꯅꯦ ꯇꯥꯡ ꯅꯤꯄꯥꯜꯗ ꯆꯠꯂꯅꯤ ꯃꯥꯄꯜꯗ ꯆꯠꯂꯒ ꯇꯥꯡ ꯇꯔꯥꯃꯉꯥꯗ ꯑꯃꯨꯛ ꯍꯜꯂꯛꯇꯣꯏꯕ
ꯁ꯭ꯋꯥꯏꯗꯔꯣ ꯁ꯭ꯋꯥꯏꯗꯔꯣ ꯅꯪ ꯍꯥꯏꯁꯦ ꯑꯩ ꯂꯩꯔꯤꯕ ꯃꯐꯝꯗ ꯑꯣꯏꯗꯣꯏꯔꯥ
ꯑꯗꯨ ꯃꯐꯝ ꯑꯦꯖꯦꯛꯔꯗꯤ ꯈꯪꯗꯦ ꯑꯩꯁꯨ
ꯑꯣ ꯑꯩ ꯍꯥꯏꯗꯤ ꯑꯩꯈꯣꯏꯒꯤ ꯖꯒꯥꯗꯤ ꯑꯣꯏꯌꯦꯕ ꯑꯩꯅ ꯂꯩꯔꯤꯕ ꯃꯐꯝꯖꯦ
ꯍꯣꯌꯦ ꯍꯣꯏ ꯑꯗꯣ ꯕꯖꯥꯔ ꯑꯗꯨꯋꯥꯏꯗꯗꯤ ꯍꯜꯂꯛꯄꯗ ꯂꯩꯔꯝꯒꯅꯤ ꯀꯣꯏꯕ ꯃꯐꯝꯕꯨꯗꯤ ꯃꯍꯥꯛ ꯑꯇꯣꯞꯄ ꯆꯠꯀꯗꯔꯥ ꯆꯠꯂꯣꯏꯔꯥ ꯈꯪꯗꯦꯕ ꯏꯁꯤꯡ ꯃꯐꯝꯗ ꯆꯠꯇꯧ ꯃꯥꯜꯂꯦꯕ
ꯑꯩꯗꯤ ꯌꯥꯎꯕ ꯌꯥꯔꯣꯏꯗ꯭ꯔꯣ ꯍꯥꯏꯁꯦ ꯅꯣꯏ ꯂꯥꯛꯄ ꯃꯇꯝꯗ
ꯈꯪꯗꯦꯗ ꯅꯨꯄꯥ ꯉꯥꯛꯇ ꯑꯣꯏꯕꯅꯤꯅ
ꯑꯣ ꯑꯗꯨꯗꯤ ꯅꯨꯡꯉꯥꯏꯇꯦ ꯑꯩꯗꯤ ꯅꯣꯏꯒꯤ ꯄꯨꯂꯞ ꯀ꯭ꯂꯥꯁ ꯄꯨꯟꯕꯁꯤꯡ ꯂꯥꯛꯃꯤꯟꯅꯒꯗ꯭ꯔꯥꯅ ꯈꯟꯕ
ꯑ ꯅꯠꯇꯦ ꯑꯈꯣꯏ
ꯅꯒꯤ ꯂꯩꯐꯝꯗ ꯀꯥꯏꯅ ꯊꯤꯕꯤꯕ ꯌꯥꯅꯤꯌꯦ ꯃꯃꯜ ꯑꯍꯣꯡ ꯑꯍꯣꯡꯕ ꯌꯥꯝ ꯂꯩꯌꯦ ꯏꯁꯇꯨꯗꯦꯟꯁ ꯁꯤꯦ ꯄꯥ ꯁꯤꯡꯒꯤ ꯅꯣꯡꯃ
ꯈꯪꯔꯗꯤ ꯅꯪꯅ ꯈ꯭ꯔ ꯍꯥꯏꯅ ꯇꯥꯔꯦꯗꯅ
ꯅꯣꯏꯅꯦ ꯍꯥꯏꯗꯤ ꯑꯗꯨ ꯍꯣꯇꯦꯜ ꯍꯣꯇꯦꯜꯗꯣ ꯂꯩꯐꯝꯗꯣ ꯀꯩꯅꯣ ꯇꯧꯋꯦꯕ ꯍꯥꯏꯗꯤ ꯃꯤꯗꯣ ꯗꯤꯃꯥꯟ ꯌꯥꯝ ꯌꯥꯝꯕꯒꯤ ꯅꯣꯏꯅ ꯂꯥꯛꯀꯗꯕ ꯅꯣꯡꯃ ꯃꯃꯥꯡꯗ ꯍꯥꯏꯅꯒꯗꯕ ꯄ ꯆꯍꯤ ꯍꯨꯝꯐꯨꯇꯔꯥ ꯑꯗꯨꯃꯥꯏ ꯂꯧꯅꯦꯕꯀꯣ
ꯑꯈꯣꯏꯗꯤ ꯑꯗꯨꯒꯤ ꯒ꯭ꯌꯥꯟ ꯑꯝꯇ ꯂꯩꯇꯦ ꯍꯧꯖꯤꯛ
ꯑꯣ ꯍꯥꯏ ꯑꯃꯨꯛꯇ ꯀꯣꯏꯕ ꯆꯠꯇ꯭ꯔꯤꯕ ꯉꯥꯛꯇ ꯑꯣꯏꯗꯣꯏꯔ ꯃꯄꯥꯟꯗ
ꯈ꯭ꯔꯕꯨꯗꯤ ꯆꯠꯂꯦ ꯃꯣꯏ
ꯑ ꯍꯩꯅ ꯇꯤꯒꯦꯅꯤ ꯍꯥꯏꯅꯥꯕꯤꯒꯦꯅꯤ ꯑ ꯍꯥꯏꯅꯕꯤꯒꯦꯕ ꯑꯁꯤ ꯇꯦꯛꯁꯤꯒꯤ ꯒꯥꯔꯤ ꯊꯧꯕ ꯈꯣꯠꯄ ꯀꯩꯀꯥ ꯀꯣ ꯅꯣꯏ ꯂꯥꯛꯑꯝꯗꯥꯏꯗ ꯍꯥꯏꯔꯣꯕ ꯐꯖ ꯐꯖꯕꯗꯣ ꯂꯣꯏꯅ ꯍꯥꯏꯕꯤꯌꯦ ꯑꯗꯨꯝ
ꯍꯣꯏ ꯍꯣꯏ ꯍꯣꯏ ꯍꯣꯏ
ꯍꯣꯏ ꯂꯥꯛꯑꯝꯗꯥꯏ ꯅꯨꯃꯤꯠ ꯅꯣꯡꯃ ꯅꯤꯅꯤ
ꯍꯣꯏ ꯍꯣꯏ ꯍꯣꯏ ꯑꯗꯨ ꯍꯥꯏ ꯋꯥꯅꯤ ꯄꯩꯁꯥꯒꯤ ꯄꯩꯁꯥ ꯉꯥꯛꯗꯅꯤꯀꯣ ꯀꯣꯏꯕ ꯆꯥꯕ ꯊꯛꯄ ꯍꯥꯏꯁꯦ
ꯎꯝ ꯎꯝ
ꯅꯪ ꯅꯆꯤꯟ ꯅꯅꯥꯎ ꯀꯌꯥꯅꯣ ꯁꯤꯁꯇꯔ ꯍꯥꯏꯗꯣꯏꯔꯣ ꯑꯥ ꯏꯆꯦ ꯍꯥꯏꯗꯣꯏꯔꯣ ꯑꯩꯉꯣꯟꯅꯦ ꯑꯩꯉꯣꯟꯗꯒꯤ ꯑꯍꯟ ꯑꯣꯏꯔꯝꯗꯧ ꯃꯥꯜꯂꯦ ꯈꯣꯟꯖꯦꯜꯁꯤ
ꯃꯥꯅꯤ ꯃꯥꯅꯤ ꯅꯉꯣꯟꯗꯒꯤ ꯈꯔ ꯍꯜꯂꯦ
ꯍꯣ ꯍꯣꯏ ꯍꯣꯏ
ꯂꯩꯔꯀꯪ ꯄꯩꯁꯥꯗꯣ ꯃꯌꯥꯝ ꯇꯣꯡꯁꯤꯜꯂꯣ ꯁꯤꯗꯗꯤ ꯄꯣꯠ ꯆꯩꯩ ꯌꯥꯝ ꯇꯥꯡꯉꯤ ꯀꯣꯕꯤꯒꯥꯗꯨ ꯃꯆꯥꯗꯨ ꯀꯨꯟꯄꯤ ꯁꯤꯒꯤ ꯂꯦꯇꯨꯁ ꯃꯅꯥꯒꯗꯣ ꯄꯥꯝꯕꯤ ꯑꯃꯗ ꯂꯨꯄꯥ ꯅꯤꯐꯨ ꯄꯤ ꯂꯝꯇꯒꯤ ꯆꯥꯕ ꯊꯛꯄꯒꯤ
ꯑꯩꯈꯣꯏꯗꯤ ꯀꯩꯝꯇ ꯆꯥꯔꯣꯏꯗ
ꯑ ꯑꯗꯒꯤ ꯀꯣꯏꯕ ꯃꯣꯏ ꯁꯚꯦꯟ ꯁꯤꯁꯇꯔ ꯁꯣꯒꯥꯏ ꯂꯩꯕꯗꯣ ꯍꯧꯖꯤꯛ ꯂꯩꯕ ꯍꯣꯏ ꯑꯗꯨꯗ ꯌꯥꯝ ꯐꯖꯗꯣꯏꯅꯤ ꯀꯩꯅꯣ ꯇꯧꯔꯒ ꯎꯝ
ꯏꯁꯤꯡ ꯑꯗꯨꯝ ꯆꯠ ꯍꯣꯏ ꯑꯁꯣꯝꯁꯦ ꯀꯩꯗꯧꯔꯝꯃꯤꯅꯣ ꯍꯧꯖꯤ
ꯈꯣꯏꯁꯦ ꯍꯧꯖꯤꯛꯀꯥꯟ ꯎꯝ ꯏꯟꯇꯔꯟ ꯇꯧꯔꯤꯕꯅꯤꯅ ꯎꯝ ꯈꯔ ꯌꯦꯡꯉꯦ ꯍꯥꯏꯐꯦꯠ ꯀꯩꯀꯥ ꯗꯣ ꯍꯌꯦꯡ ꯆꯠꯀꯗꯕ ꯗꯣ ꯑꯗꯨꯒ ꯄꯣꯊꯥꯔꯝꯃꯤꯌꯦ
ꯍꯣ ꯑꯩꯕꯨꯗꯤ ꯆꯣꯡꯔ ꯆꯣꯡꯔ ꯖꯒꯣꯏ ꯁꯥꯔꯤꯅꯦ ꯍꯧꯖꯤꯛꯁꯦ
ꯊꯕꯛ ꯂꯩꯇꯕꯗꯣ ꯗꯥꯏꯖꯦꯁ ꯇꯧꯔꯒ ꯀꯔꯤ ꯏꯟꯖꯥꯡ ꯆꯥꯔꯒꯦ
ꯑꯈꯣꯏꯔꯣ
ꯍꯥꯥ
ꯍꯦꯟꯖꯥꯡꯒ ꯆꯥꯅꯤꯉꯥꯏ ꯂꯩꯇ꯭ꯔꯦꯗ ꯌꯦꯟꯒ ꯌꯦꯔꯨꯝ ꯆꯥꯏꯌꯦ
ꯑꯣ ꯑꯣ ꯌꯥꯝ ꯐꯩꯌꯦ ꯑꯦ ꯀꯩꯅꯣ ꯅ ꯑꯝꯇꯕꯨ ꯇꯥꯖꯗ꯭ꯔꯤ
ꯀꯥꯏꯅꯣ ꯃꯅꯥ ꯃꯁꯤꯡ ꯆꯥꯅꯤꯡꯔ ꯂꯩꯔꯝꯅꯤ ꯁꯥ ꯉꯥ ꯉꯥꯛꯇ ꯑꯗꯨꯝ ꯆꯥꯔ ꯂꯩꯔꯦ ꯍꯦꯟꯖꯥꯡꯁꯤ ꯍꯥꯎꯇ꯭ꯔꯦ ꯅꯥꯗꯧꯔꯦ
ꯅꯣꯏ ꯀꯔꯝ ꯀꯥꯟꯗꯕꯨꯗꯤ ꯈꯜꯂꯤꯅꯣ
ꯑꯩ ꯇ꯭ꯔꯥꯉꯥꯒꯨꯝꯗ ꯍꯟꯗꯣꯏꯅꯦ ꯇꯥ ꯕ꯭ꯔꯣ ꯍꯜꯂꯣ ꯏꯆꯦ ꯇꯥꯕ꯭ꯔꯣ